ꯌꯥꯔꯤ ꯁꯤꯗꯤ
ꯄꯥꯏꯌꯨꯀꯣ
ꯀꫭ ꯑꯥꯎ ꯑꯩꯒꯤꯅ ꯁꯣꯏꯕ ꯃꯥꯜꯂꯦ
ꯑꯗꯣ ꯑꯩ ꯑꯩꯒꯤ ꯈꯣꯟꯖꯗ ꯊꯥꯖꯔꯛꯑꯦ ꯍꯥꯥ
ꯑꯩꯒꯤ ꯈꯣꯟꯖꯦꯜ ꯉꯥꯛꯇ ꯇꯥꯖꯔꯛꯑꯦ
ꯇꯥꯖꯔꯛꯑꯦ ꯏ ꯅꯪꯒꯤ ꯈꯣꯟꯖꯦꯜꯗꯣ ꯑꯅꯤꯔꯛ ꯁꯨꯅ ꯇꯥꯏꯌꯦ ꯑꯩꯁꯨ
ꯑꯁ ꯅꯨꯡꯉꯥꯏꯇꯦꯍꯦ
ꯇꯦꯍꯦ ꯅꯪ ꯀꯥꯏ ꯂꯩꯒꯦ ꯀꯥꯗ ꯂꯩꯕ꯭ꯔꯥ ꯃꯄꯥꯟꯗ ꯂꯩꯕ꯭ꯔꯥ
ꯃꯄꯥꯟꯗ
ꯃꯄꯥꯟꯗ ꯊꯣꯛꯈ꯭ꯔꯕꯅꯦ ꯅꯪ ꯈꯣꯟꯗꫭ ꯑꯅꯤꯔꯛ ꯁꯨꯅ ꯇꯥꯏꯌꯦ ꯑꯗꯨ ꯀꯥꯏꯗꯦꯗ ꯑꯗꯨꯝ ꯉꯥꯡꯅꯔꯁꯦ ꯀꯥꯏꯗꯦ ꯀꯥꯏꯗꯦ
ꯉꯥꯡꯅꯔꯁꯦ ꯅꯪ ꯋꯥꯔꯤ ꯂꯤꯔꯛꯑꯣ ꯑꯗꯨꯗꯤ
ꯑꯩ ꯋꯥꯔꯤ ꯂꯤꯔꯛꯀꯦ ꯑꯗꯣ ꯑꯩ ꯀꯩꯅꯣꯝꯃ ꯍꯪꯒꯦ ꯑꯣ ꯉꯁꯥꯏ ꯑꯌꯨꯛꯇꯣ ꯉꯔꯥꯡ ꯅꯨꯡꯗꯥꯡꯗꯣ ꯍꯣꯏ ꯑꯗꯨ ꯍꯥꯏꯈ꯭ꯔꯣꯅ ꯑ ꯅꯪ ꯋꯥꯔꯤ ꯂꯤꯕꯗꯣ ꯇꯔꯨꯛ ꯐꯥꯎꯕ ꯂꯤꯔꯣꯀꯣ ꯑ ꯑꯣ ꯎꯝ ꯕꯤꯔꯒꯔ ꯑꯩ ꯉꯁꯥꯏ ꯎꯝ ꯎꯝ ꯉꯔꯥꯡ ꯅꯨꯡꯗꯥꯡꯗꯣ ꯑꯩ ꯇꯨꯝꯔꯝꯗꯦꯕ ꯍꯥꯏꯗꯤ ꯁꯥꯟꯅꯕ ꯌꯦꯡꯔꯝꯕꯒꯤ ꯄꯨꯡ ꯑꯃ ꯕꯥꯔꯣ ꯃꯈꯥꯏꯗ ꯍꯧꯔꯒ ꯄꯨꯡ ꯄꯨꯡ ꯑꯝ ꯑꯍꯨꯝ ꯄꯨꯡ ꯑꯍꯨꯝ ꯇꯥꯒꯦ ꯇꯧꯋꯦ ꯑꯗꯨ ꯐꯥꯎꯕꯗꯣ ꯑꯗꯨꯝ ꯌꯦꯡꯉꯦ ꯑꯗꯨꯗꯤ ꯑꯩ ꯑꯩꯈꯣꯏꯅ ꯉꯝꯔꯝꯕ ꯍꯔꯥꯎ ꯃꯟꯗꯅ ꯇꯨꯝꯃꯨ ꯌꯥꯗ꯭ꯔꯤꯕ ꯀꯃꯥꯏꯅꯔꯣ ꯇꯨꯡꯉꯥꯏ ꯇꯅꯔ ꯑꯩꯁꯨ ꯁꯨꯛꯌꯥ ꯌꯥꯗꯕ ꯑꯩꯁꯦ ꯑꯃꯛ ꯍꯔꯥꯎꯔꯒ ꯃꯤꯠꯀꯥꯁꯦ ꯑꯗꯨꯝ ꯅꯣꯛꯐꯦꯠ ꯅꯣꯛꯐꯦꯠ ꯑꯗꯨꯝ ꯂꯩꯕ ꯇꯨꯝꯕ ꯁꯨꯛꯌꯥ ꯌꯥꯗꯦ ꯄꯨꯡ ꯃꯔꯤ ꯃꯔꯤ ꯇꯥꯏꯌꯦ ꯃꯉꯥ ꯇꯥꯒꯦ ꯇꯧꯋꯦ ꯑꯗꯨꯗ ꯇꯨꯝꯃꯦ ꯑꯗꯨꯒ ꯄꯨꯡ ꯇꯔꯥꯋꯥꯏꯗ ꯑꯃꯨꯛꯀ ꯍꯧꯒꯠꯂꯦ ꯍꯧꯈ꯭ꯔ ꯃꯇꯨꯡꯗ ꯑꯦ ꯔꯨ ꯎꯖꯩ ꯏꯁꯤꯡ ꯊꯛꯑꯦ ꯆꯥ ꯆꯥꯛ ꯑꯥ ꯆꯛ ꯆꯥꯔꯒ ꯑꯃꯨꯛꯀ ꯊꯣꯛꯈ꯭ꯔꯦ ꯑꯗꯣ ꯑꯩꯈꯣꯏ ꯂꯥꯏꯔꯤꯛ ꯇꯝꯐꯝꯗꯣ ꯑꯩꯈꯣꯏ ꯂꯥꯏꯔꯤꯛ ꯇꯝꯐꯝꯗꯣ ꯑꯗꯨꯝ ꯆꯠꯀꯟꯕꯗꯣ ꯑꯗꯨꯗ ꯆꯠꯂꯦ ꯑꯗꯨꯗꯗꯤ ꯖ ꯖꯒꯣꯏ ꯁꯥꯏꯑꯦ ꯏꯁꯩꯁꯨ ꯁꯛꯑꯦ ꯄꯨꯡ ꯕꯥꯔꯣꯗꯒꯤ ꯆꯠꯄꯗ ꯕꯥꯔꯣ ꯑꯃ ꯇꯥꯒꯦ ꯇꯧꯕꯅꯦ ꯑꯃ ꯇꯥꯒꯦ ꯇꯧꯕꯅꯦ ꯆꯠꯂꯦ ꯑꯗꯨꯒ ꯄꯨꯡ ꯃꯔꯤ ꯃꯈꯥꯏ ꯐꯥꯎ ꯂꯩꯌꯦ‌ ꯍꯜꯂꯛꯑꯦ ꯂꯝꯕꯤ ꯍꯜꯂꯛ ꯑꯩꯈꯣꯏ ꯂꯥꯏꯔꯤꯛ ꯇꯝꯃꯤꯟꯅꯕ ꯃꯤꯈꯣꯏꯗꯨꯒ ꯍꯩꯅꯧ ꯍꯦꯛꯄ ꯆꯠꯁꯦ ꯖꯥꯝ ꯍꯦꯛꯄ ꯆꯠꯁꯦ ꯍꯥꯏꯔꯒ ꯑꯩꯈꯣꯏ ꯆꯠꯂꯦ ꯀꯥꯡꯒꯟꯒꯨꯝꯕ ꯂꯧꯕ ꯆꯠ ꯑꯣ ꯅꯨꯡꯉꯥꯏꯔꯦ ꯃꯤꯅꯦ ꯌꯥꯝ ꯃꯤ ꯌꯦꯡꯅꯔꯝꯕꯅꯦ ꯑꯩꯈꯣꯏꯗꯣ ꯎ ꯀꯥꯔꯒ ꯃꯤ ꯑꯃꯅ ꯁꯨꯃꯥꯏꯅ ꯂ ꯁꯨꯃꯥꯏꯅ ꯅꯣꯝꯕ ꯅꯣꯝꯕ ꯍꯩꯕ꯭ꯔꯥ ꯀꯃꯥꯏꯅ ꯍꯥꯏꯒꯦ ꯁꯨꯃꯥꯏꯅ ꯁꯨꯃꯥꯏ ꯇꯧꯕꯗꯣ ꯍꫭꯏ ꯅꯣꯝꯕꯀꯣ ꯍꫭꯏ ꯎꯗ ꯀꯥꯔ ꯅꫭꯝꯕ ꯑ ꯑ ꯑꯗꯨꯃꯥꯏꯅ ꯅꯣꯡꯃ ꯃꯤꯅ ꯌꯥꯝ ꯌꯦꯡꯅꯔꯑꯦ ꯑꯁ ꯃꯤꯅ ꯅꯣꯛ ꯅꯣꯛꯊꯤꯕꯅꯦ ꯑꯗꯨꯕꯨ ꯎꯝ ꯈꯣꯏꯅ ꯆꯥꯖꯒꯗꯣꯏꯕꯕꯨ ꯍꯥꯏꯔꯒ ꯑꯗꯨꯝ ꯂꯧꯋꯦ ꯍꯣꯢ ꯄꯩꯁꯥ ꯂꯧꯊꯣꯛꯐꯝꯗꯣ ꯈꯪꯕ꯭ꯔꯥ ꯑꯩꯈꯣꯏ ꯂꯥꯏꯔꯤꯛ ꯇꯝꯐꯝꯒꯤ ꯃꯅꯥꯛꯇ ꯄꯩ ꯑꯣ ꯑꯗꯨ ꯃꯅꯥꯛꯇ ꯖꯗꯥꯝꯒꯤ ꯎꯄꯥꯝꯕꯤ ꯑꯃ ꯂꯩꯌꯦꯕꯀꯣ ꯑ ꯑꯗꯨ ꯑꯗꯨ ꯄꯥꯟꯕꯤꯗꯣ ꯃꯤꯅ ꯂꯧꯅꯗꯦꯕ ꯍꯩꯗꯣ ꯂꯧꯅꯗꯦꯕ ꯀꯩꯒꯤ ꯍꯥꯏꯔꯗꯤ ꯃꯤ ꯏꯀꯥꯏꯕ ꯗꯣ
ꯑꯣ ꯑꯣ
ꯑꯗꯣ ꯑꯩꯈꯣꯏꯗꯤ ꯏꯀꯥꯢ ꯈꯪꯗꯕꯤꯅ ꯀꯥꯔꯒꯅꯦ ꯎꯝ ꯀꯩꯅꯣ ꯀꯥꯡꯒꯟꯒꯥꯗꯣ ꯃꯤ ꯃꯔꯤ ꯄꯥꯏꯔꯒ ꯁꯨꯃꯥꯏꯅ ꯅꯣꯡꯃ ꯅꯣꯡꯃ ꯃꯤꯅ ꯅꯣꯛꯁꯨ ꯅꯨꯛꯁꯤꯕ ꯑꯗꯨ ꯍꯦꯛꯈ꯭ꯔ ꯃꯇꯨꯡ ꯍꯦꯛꯈ꯭ꯔ ꯃꯇꯨꯡꯗꯗꯤ ꯑꯩꯁꯨ ꯆꯥꯒꯦ ꯑꯩꯁꯨ ꯆꯥꯒꯦ ꯑꯩꯁꯨ ꯈꯤꯇꯪ ꯄꯤꯌꯣ ꯍꯥꯏꯔꯒꯅꯦ
ꯑ
ꯑꯗꯨꯝ ꯄꯨꯔꯑꯦ ꯃꯣꯏꯒꯤ ꯍꯥꯐꯝ ꯍꯥꯞ ꯅꯕꯒꯨꯝꯕꯗꯣ ꯄꯨꯔꯥ ꯌꯥꯝ ꯌꯥꯝ ꯂꯧꯔꯁꯨ ꯂꯧꯕꯁꯨ ꯂꯩꯌꯦ
ꯑꯥ
ꯋꯥꯗꯤ ꯑꯩꯈꯣꯏꯅ ꯋꯥꯕ ꯍꯣꯢ ꯊꯪꯗꯗꯤ ꯅꯪꯁꯨ ꯂꯥꯛꯑꯣ ꯑꯗꯣ ꯑꯁ ꯂꯣꯏꯗꯤ ꯂꯣꯏꯔꯕꯅꯤꯀꯣ ꯂꯩꯇ꯭ꯔꯕꯅꯦ ꯑꯁꯤꯅ ꯑꯔꯣꯏꯕ ꯑꯣꯢꯕ ꯃꯥꯜꯂꯦ ꯀꯧꯔꯛꯀꯦ ꯀꯧꯔꯛꯀꯦ ꯑꯇꯩꯗꯤ ꯑꯇꯩ ꯑꯁ ꯍꯧꯅ ꯍꯩꯅꯧꯁꯨ ꯍꯩꯅꯧꯁꯨ ꯂꯧꯔꯕꯅꯦ ꯊꯩꯕꯣꯡ ꯍꯥꯏꯕ꯭ꯔꯥ ꯊꯩꯕꯣꯡ ꯍꯩꯕꯣꯡ ꯑꯗꯨꯁꯨ ꯑꯗꯨꯁꯨ ꯂꯧꯋꯦ ꯑꯗꯨꯗꯤ ꯌꯥꯝ ꯑꯗꯨꯅ ꯈ꯭ꯋꯥꯏꯗꯒꯤ ꯃꯊꯛꯇꯣ ꯁꯤ ꯆꯤꯡ ꯆꯤꯡ ꯀꯥꯚꯝ ꯑꯃ ꯂꯩꯕꯗꯣ
ꯑꯥ
ꯆꯤꯡ ꯆꯤꯡ ꯃꯆꯥ ꯑꯃ ꯂꯩꯕꯗꯣ ꯑꯩꯈꯣꯏ ꯁꯤꯗ ꯑꯩꯈꯣꯏ ꯂꯩꯕꯗꯣ ꯑꯣ ꯑꯗꯨꯗ ꯀꯥꯏꯌꯦ ꯗ ꯍꯦꯛꯄ ꯆꯠꯂꯦ ꯑꯥ ꯑꯗꯨꯔꯣꯝꯗꯗꯤ ꯍꯩꯁꯦ ꯄꯥꯛ ꯂꯥꯏꯗꯦꯗ ꯑ ꯀꯩ ꯀꯩ ꯂꯩꯒꯦ ꯊꯩꯕꯣꯡ ꯂꯩꯌꯦ ꯑꯗꯨꯒ ꯖꯥꯝꯒꯤ ꯂꯩꯇꯦ ꯑꯗꯨꯗꯗꯤ ꯑꯗꯨꯒ ꯅꯣꯕꯥꯞ ꯍꯩꯕ꯭ꯔꯥ ꯅꯣꯕꯥꯞ ꯑꯣ ꯑꯣ ꯑꯗꯨ ꯃꯆꯥꯁꯨ ꯂꯩꯌꯦ ꯑꯗꯣ ꯍꯧꯖꯤꯛꯄꯨꯗꯤ ꯆꯥꯎꯥꯕꯗꯤ ꯌꯥꯢ ꯌꯈꯤꯔꯣꯏꯕꯀꯣ ꯑꯗꯣ ꯅꯣꯕꯥꯞꯇꯣ ꯉꯍꯥꯛ ꯂꯩꯔꯒ ꯌꯥꯔꯅꯤ ꯍꯦꯛꯀꯦ ꯍꯧꯔ ꯁꯤꯚꯥꯏ ꯈꯣꯏꯅ ꯌꯥ ꯌꯥꯗꯦꯕ ꯃꯨꯟꯗ꯭ꯔꯤ ꯁꯤ ꯍꯦꯛꯀꯅꯣ ꯈꯩꯕꯨ ꯆꯩꯥꯏꯔꯛꯑꯦ ꯎꯝ ꯑꯗꯨꯒ ꯀꯞꯐꯣꯏ ꯍꯩꯕ꯭ꯔꯥ ꯀꯞ ꯑ ꯃꯃꯤꯡ ꯈꯪꯗꯦ ꯀꯞꯐꯣꯢ ꯍꯩꯕ꯭ꯔꯥ
ꯑꯥ
ꯂꯩꯕ ꯑꯗꯨꯁꯨ ꯍꯦꯛꯒꯦ ꯑꯣ ꯑꯣ ꯀꯞꯐꯣꯢ ꯀꯧꯋꯤꯀꯣ ꯑꯗꯨꯗꯣ
ꯑ
ꯍꯣꯏ ꯀꯕ꯭ꯔꯥ ꯀꯩ ꯀꯧꯒꯦ ꯑꯣ ꯑꯗꯨ ꯑꯗꯨꯁꯨ ꯍꯦꯛꯒꯦ ꯑꯣ ꯌꯥꯝ ꯊꯨꯝꯃꯦ ꯍꯧꯁꯨ ꯌꯥꯝ ꯍꯧꯥꯎꯋꯦ ꯑꯗꯨ ꯍ ꯑꯗꯨ ꯑꯗꯨꯗꯤ ꯁꯤꯚꯏ ꯃꯅꯥꯛꯇ ꯅꯠꯇꯦ ꯑꯩꯈꯣꯏ ꯀꯨꯝꯊꯔꯒꯁꯨ ꯏꯁꯤꯡ ꯏꯁꯤꯡ ꯂꯧ ꯇꯧꯐꯝꯗꯣ ꯑꯩꯈꯣꯏ ꯂꯥꯏꯔꯤꯛ ꯇꯝꯐꯝꯗꯤ ꯑꯩꯈꯣꯏ ꯂꯥꯏꯔꯤꯛ ꯇꯝꯐꯝꯗ ꯏꯁꯤꯡ ꯂꯧꯐꯝ ꯑꯃ ꯂꯩꯕꯗꯣ ꯏꯁꯤꯡ ꯇꯥꯐꯝ ꯍꯥꯏꯩꯇꯥꯔꯦ ꯒꯥꯔꯤꯁꯨ ꯌꯥꯝꯌꯥꯝ ꯂꯩꯕꯗꯣ ꯑꯗꯨꯗ ꯆꯠꯂꯦ ꯎꯝ ꯑꯗꯨꯗ ꯀꯐꯣꯏ ꯂꯩꯔꯝꯕ ꯑꯗꯨꯗꯤ ꯍꯩ ꯑꯅꯤꯌꯨꯝ ꯍꯩ ꯑꯗꯨꯁꯨ ꯂꯩ ꯑꯗꯣ ꯑꯇꯩꯗꯤ ꯆꯥꯕ ꯌꯥꯗꯦ ꯆꯥꯕꯕꯗꯣ ꯃꯄꯨꯡ ꯐꯥꯗ꯭ꯔꯤꯕ ꯍꯤꯠꯄ ꯌꯥꯗꯦ ꯃꯣꯏꯅ ꯑ ꯑꯩꯈꯣꯏ ꯂꯥꯏꯔꯤꯛ ꯇꯝꯐꯝꯁꯦ ꯍꯥꯏꯗꯤꯅꯦ ꯑꯣ ꯍꯣꯏ ꯍꯩꯌꯦ ꯍꯩ ꯉꯥꯛꯇꯅꯦ
ꯍꯣꯏ ꯍꯣꯏ ꯑꯗꯨꯅꯦ
ꯑꯗꯨꯅꯦ ꯑꯗꯨꯒ ꯖꯒꯣꯏ ꯁꯥꯕꯗꯣ
ꯑ
ꯖꯒꯣꯏ ꯁꯥꯕꯗ ꯏꯁꯩ ꯃꯔꯤ ꯃꯉꯥꯗ ꯁꯥꯕꯒꯤ ꯑꯩꯁꯦ ꯌꯥꯗꯔꯦ ꯌꯥꯝ ꯋꯥꯔꯦ
ꯑꯣ ꯅꯪ ꯁꯥꯗꯣꯏꯔꯣ
ꯑ ꯑꯣ ꯑꯩ ꯁꯥꯗꯣꯏꯅꯦ ꯑꯩꯈꯣꯏ ꯃꯤ ꯃꯤ ꯀꯌꯥꯅꯣ ꯎ ꯅꯤꯄꯥꯟ ꯅꯤꯄꯥꯟ ꯃꯨꯛ ꯅꯈꯣꯏꯁꯦ ꯑꯣ ꯅꯨꯄꯤ ꯃꯔꯤ ꯅꯨꯄꯤ ꯃꯔꯤ ꯅꯨꯄꯥ ꯃꯉꯥ ꯅꯨꯄꯥ ꯃꯔꯤ ꯑꯗꯨꯒꯅꯦ ꯏꯁꯩ ꯑꯃꯗꯗꯤꯅꯦ ꯅꯨꯄꯤꯁꯤꯅ ꯅꯨꯄꯥ ꯁꯥꯗꯣꯏꯕ ꯅꯨꯄꯥꯁꯤꯅ ꯅꯨꯄꯤ ꯁꯥꯗꯣꯏꯕ ꯌꯥꯝ ꯅꯣꯛꯅꯤꯡꯕꯅꯦ ꯄꯥ ꯑꯩꯈꯣꯏꯗꯣ ꯏ ꯋꯥꯡ ꯋꯥꯡꯔꯒ ꯑꯩꯈꯣꯏꯅ ꯏꯅꯦꯝ ꯅꯦꯝꯕ ꯑꯗꯨ ꯑꯣꯏꯔꯁꯨ ꯑꯩꯈꯣꯏꯅ ꯅꯨꯄꯤ ꯅꯨꯄꯥ ꯁꯥꯗꯣꯏꯕ ꯅꯨꯃꯤꯠꯇꯨꯗ ꯑꯗꯨꯝ ꯑꯃꯨꯛ ꯈꯪꯉꯅꯤꯗ
ꯍꯣꯏ ꯍꯣꯏ
ꯍ ꯍ ꯅꯨꯃꯤꯠꯇꯨꯗ ꯎꯔꯦꯅꯤ
ꯑꯩꯒꯤ ꯋꯥꯔꯤꯗꯣ ꯂꯤꯔꯒꯦꯀꯣ
ꯂꯑꯣ ꯂꯌꯣ
ꯅꯪ ꯑꯗꯨꯝ ꯇꯥꯔꯣ ꯑꯩꯗꯣ ꯑꯩꯒꯤ ꯅꯥꯀꯣꯡ ꯍꯥꯞꯄꯁꯦ ꯂꯧꯊꯣꯛꯈ꯭ꯔꯒꯦ ꯑꯗꯨꯝ ꯉꯥꯡꯗ ꯉꯥꯡꯈ꯭ꯔꯒꯦ ꯑꯩꯅ ꯉꯥꯡꯕꯁꯤꯡꯁꯦ ꯂꯣꯏ ꯇꯥꯔꯦ ꯏꯇꯣꯝꯗ
ꯑꯣ ꯑꯣ ꯍꯣꯏ ꯍꯣꯏ ꯑꯣꯀꯦ ꯀꯥꯏꯗꯦ ꯀꯥꯏꯗꯦ ꯉꯉꯣ ꯉꯉꯣ ꯎ ꯑꯩ ꯅꯅꯥꯕ ꯀꯔꯤꯝꯇ ꯇꯥꯔꯣꯏꯀꯣ ꯎꯝ ꯎ
ꯊꯥꯏꯅꯉꯥꯏꯒꯤ ꯃꯃꯥꯡꯗꯅꯦ ꯌꯥꯝꯅ
ꯂꯥꯏ
ꯂꯥꯏꯔꯕꯒ ꯅꯨꯄꯥ ꯑꯃꯈꯛ ꯂꯩꯔꯝꯃꯦꯕ ꯑꯗꯨꯗꯨꯒ ꯃꯥꯗꯤ
ꯇꯦꯟꯒꯨꯝꯕ ꯀꯥꯞꯄꯁꯦ ꯌꯥꯝ ꯄꯥꯝꯖꯕ ꯑꯗꯨꯕꯨ ꯃꯥꯁꯦ ꯑꯇꯣꯟꯕ ꯖꯥꯇꯤꯗ ꯄꯣꯛꯎꯕꯅ ꯁꯨꯃꯥꯏꯅ ꯇꯦꯟ ꯀꯥꯞꯄꯒꯤ ꯃꯍꯩꯁꯦ ꯇꯝꯕꯁꯦ ꯄꯥꯝꯖꯔꯒꯁꯨ ꯐꯪꯉꯝꯗꯦꯕ꯫ ꯍꯥꯏꯗꯤ ꯏꯅꯥ ꯈꯨꯟꯕ ꯅꯤꯡꯊꯧ ꯌꯨꯝ ꯃꯆꯥ ꯃꯁꯨ ꯈꯛꯇꯅ ꯁꯨꯃꯥꯏ ꯁꯤꯒꯨꯝꯕ ꯃꯍꯩꯁꯦ ꯇꯝꯒꯗꯕꯅꯦꯕ ꯃꯇꯝꯗꯨꯗ ꯌꯥꯝ ꯐꯥꯎꯕ ꯑꯣꯖꯥ ꯑꯃ ꯂꯩꯔꯝꯃꯦ ꯑꯗꯨꯒꯤ ꯑꯣꯖꯥꯁꯤꯁꯨ ꯃꯥꯅ ꯍꯥꯏꯖꯕ ꯆꯠꯂꯦ ꯃꯌꯨꯝꯗ ꯑꯩꯁꯦ ꯑꯃꯨꯛꯇꯪꯗꯤ ꯇꯝꯕꯤꯌꯣꯅ ꯑꯣꯖꯥꯁꯤꯅ ꯇꯥꯊꯤ ꯇꯥꯊꯤ ꯆꯩꯩꯔꯒ ꯊꯥꯗꯣꯔꯛꯑꯦ ꯃꯥꯗꯣ ꯅꯪꯗꯤ ꯑꯇꯣꯟꯕ ꯖꯥꯇꯤꯗ ꯄꯣꯛꯄꯅꯤ ꯑꯩꯒ ꯅꯪꯒꯅ ꯁꯝꯅ ꯐꯕ ꯌꯥꯗꯦ ꯑꯩꯒꯤ ꯃꯍꯩꯁꯦ ꯅꯉꯣꯟꯗ ꯄꯤꯕꯨꯗꯤ ꯂꯥꯛꯑꯦꯗꯅꯥꯅ ꯍꯥꯏꯔꯒ ꯊꯥꯗꯣꯛꯄꯤꯔꯛꯑꯦ
ꯇꯧꯕꯤꯔꯛꯑꯦ
ꯑꯗꯨꯗꯒꯤ ꯃꯥꯁꯦ ꯅꯤꯡꯍꯟꯅꯕ ꯂꯩꯇꯕ ꯃꯤꯁꯛ ꯑꯃ ꯑꯣꯏꯕꯅꯤꯅ ꯃꯥꯅ ꯐꯥꯎꯔꯒ ꯂꯥꯛꯄꯗ ꯎꯃꯪꯁꯤꯡ ꯊꯦꯡꯅꯕꯗꯨꯗ ꯏꯀꯣꯛ ꯀꯣꯛ ꯎꯃꯪ ꯑꯃ ꯂꯩꯔꯝꯃꯦ ꯑꯗꯨꯗ ꯃꯥꯅ ꯑꯣꯖꯥꯗꯨꯒꯤ ꯃꯁꯛꯇꯣ ꯂꯩꯕꯥꯛ ꯈꯔ ꯂꯩꯈꯣꯝ ꯈꯔ ꯄꯤꯛꯎꯔꯒ ꯐꯖꯅ ꯅꯤꯡꯊꯤꯖꯅ ꯁꯥꯖꯔꯦ ꯃꯨꯔ ꯇꯤ ꯑꯃ ꯑꯗꯨꯗꯨꯒ ꯃꯥꯅ ꯑꯗꯨꯝ ꯃꯇꯣꯝꯇ ꯅꯨꯡꯇꯤꯒꯤ ꯇꯝꯖꯔꯦ ꯑꯣꯖꯥꯁꯤꯅ ꯃꯉꯣꯟꯗ ꯇꯥꯛꯄꯤꯔꯤꯅꯤꯅ ꯃꯥꯒꯤ ꯋꯥ ꯈꯜꯁꯤꯗ ꯈꯟꯖꯔꯒ ꯑꯗꯨꯝ ꯇꯝꯃꯦ ꯇꯝꯃꯦ ꯑꯗꯒꯤꯗꯤ ꯅꯨꯡꯇꯤꯒꯤ ꯁꯨꯝ ꯇꯃꯛ ꯄꯗꯨꯅꯗꯤ ꯍꯣꯠꯅꯕ ꯀꯟꯕ ꯊꯕꯛ ꯇꯧꯕꯗ ꯁꯨꯡꯂꯦꯞ ꯂꯦꯞꯇꯕ ꯃ
ꯇꯕ ꯃꯇꯧꯗꯨꯅ ꯃꯥꯁꯦ ꯃꯥꯏ ꯄꯥꯛꯄ
ꯁꯨꯁꯤ ꯑ ꯁꯤꯒꯤ ꯈꯨꯠꯇꯥꯏꯁꯤꯗ ꯈ꯭ꯋꯥꯏꯗꯒꯤ ꯃꯤꯊꯣꯏ ꯃꯤꯍꯦꯟꯕ ꯍꯥꯏꯕꯗꯣ ꯑꯣꯏꯔꯦ꯫ ꯑꯗꯨꯒ ꯃꯥꯅ ꯅꯣꯡꯃꯁꯦ ꯌꯥꯝ ꯀꯟꯅ ꯈꯨꯠꯂꯥꯏ ꯑꯣꯔꯥꯏꯔꯤꯉꯩ ꯃꯇꯝꯁꯤꯗ ꯍꯨꯏ ꯑꯃꯅ ꯃꯉꯣꯟꯗ ꯑꯣꯟꯖꯟ ꯑꯣꯟꯖꯟꯗꯅ ꯈꯣꯡꯕꯗ ꯃꯥꯅ ꯁꯥꯎꯔꯀꯥꯟꯗ ꯀꯩꯒꯤꯅꯣ ꯍꯨꯏ ꯅꯪꯅ ꯄꯨꯈꯣꯡꯗ ꯈꯣꯡꯉꯤꯗꯤꯅ ꯃꯥꯒꯤ ꯇꯦꯟ ꯑꯗꯨꯅ ꯍꯨꯏꯗꯨꯒꯤ ꯃꯌꯥꯁꯦ ꯀꯕꯥ ꯈꯜꯂꯒ ꯊꯝꯃꯦꯕ꯫ ꯑꯗꯨꯗꯒꯤ ꯀꯕꯥ ꯈꯜꯂꯒ ꯊꯝꯕꯗꯩ ꯍꯈꯣꯏꯁꯦ ꯈꯣꯡꯗ꯭ꯔꯦ꯫ ꯑꯗꯨꯗ ꯃꯥꯅ ꯍꯨꯏꯁꯦ ꯑꯅ ꯃꯥꯒꯤ ꯃꯄꯨ ꯃꯅꯥꯛꯇ ꯆꯦꯜꯂꯦ ꯑꯗꯨꯒ ꯍꯨꯏꯁꯤꯒꯤ ꯃ ꯃꯄꯨꯁꯤꯡꯁꯤꯅ ꯀꯅꯥ- ꯀꯅꯥ ꯑꯣꯏꯔꯝꯒꯦꯗ ꯅꯤꯡꯊꯧꯒꯤ ꯁꯥꯒꯩꯗ ꯄꯣꯛꯄ ꯃꯆꯥ ꯃꯁꯨ ꯃꯣꯏ ꯃꯆꯤꯟ ꯃꯅꯥꯎ ꯃꯉꯥ ꯑꯣꯏꯔꯒ ꯂꯩꯔꯝꯃꯦ ꯑꯗꯨꯗ ꯍꯥꯏꯔꯦ ꯍꯨꯏꯁꯤ ꯀꯅꯥꯅꯣ ꯁꯨꯃꯥꯏꯅ ꯃꯌꯥꯗ ꯀꯕꯥ ꯈꯠꯂꯛꯏꯁꯦ ꯏꯟꯊꯣꯛꯅ ꯍꯩꯒ꯭ꯔꯦꯗ ꯁꯨꯃꯥꯏꯅ ꯈꯨꯠꯁꯨ ꯈꯨꯠꯂꯥꯏ ꯍꯩꯕꯗꯤ ꯃꯥꯂꯦꯝꯁꯤꯗ ꯑꯩ ꯈꯛꯇꯅꯦ ꯅ ꯈꯟꯕꯅꯦ ꯑꯗꯣ ꯀꯃꯥꯏꯅ ꯇꯧꯔꯛꯏꯅꯣ ꯑꯩꯈ ꯏꯆꯜ ꯏꯅꯥꯎ ꯃꯉꯥ ꯗꯒꯤ ꯍꯦꯟꯅ ꯍꯩꯕꯁꯤꯕꯨ ꯑꯩꯈꯣꯏꯅ ꯇꯝꯃꯤꯕ ꯑꯣꯖꯥꯁꯤꯁꯨ ꯈ꯭ꯋꯥꯏꯗꯒꯤ ꯃꯥꯂꯦꯝꯒꯤ ꯐꯥꯎꯕ ꯑꯣꯖꯥꯅꯤ ꯑꯗꯨꯒ ꯑꯣꯖꯥꯁꯤꯅ ꯑꯩꯈꯣꯏꯗ ꯁꯤꯒꯨꯝꯕꯁꯦ ꯇꯥꯛꯄꯤꯗ꯭ꯔꯤꯁꯤꯅ ꯀꯔꯤꯒꯤ? ꯍꯥꯏ ꯑꯗꯨꯒ ꯅꯣꯡꯃꯗꯤ ꯃꯣꯏ ꯃꯆꯤꯟ ꯃꯅꯥꯎ ꯃꯉꯥꯁꯦ ꯄꯨꯟꯅ ꯑꯣꯖꯥꯗꯨꯏ ꯌꯨꯝꯗ ꯂꯥꯛꯑꯦ ꯑꯗꯨꯒ ꯍꯥꯏꯔꯦ ꯑꯣꯖꯥ ꯅꯍꯥꯛꯅ ꯍꯥꯏꯈꯤꯕ ꯋꯥ ꯑꯩꯈꯣꯏꯒꯤ ꯏꯆꯤꯜꯅꯥꯎ ꯃꯉꯥꯁꯤꯗ ꯑꯩꯈꯣꯏꯒꯤ ꯏꯌꯥꯝꯕ ꯌꯥꯏꯃꯁꯦ ꯃꯥꯅ ꯈ꯭ꯋꯥꯏꯗꯒꯤ ꯇꯥꯒꯤ ꯃꯔꯝ ꯁꯤꯗ ꯈꯨꯠꯁꯨ ꯈꯨꯠꯂꯥꯏ ꯍꯩꯕ ꯃꯤ ꯑꯣꯏꯍꯟꯒꯅꯤ ꯍꯥꯏꯕꯗꯣ ꯅꯪꯅ ꯑꯈꯣꯏꯗ ꯋꯥꯁꯛꯈ꯭ꯔꯦ ꯑꯗꯨꯒ ꯅꯪꯒꯤ ꯋꯥꯁꯛꯇꯨꯁꯨ ꯉꯥꯛꯇꯦ ꯃꯉꯣꯟꯗꯒꯤ ꯍꯩꯕ ꯅꯨꯄꯥ ꯑꯃ ꯊꯣꯛꯂꯛꯑꯦ ꯀꯅꯥꯅꯣ ꯀꯔꯤꯅꯣꯗꯤ ꯈꯪꯗꯦ ꯃꯥꯒꯤ ꯃꯅꯥꯛꯇ ꯆꯠꯂꯒ ꯑꯩꯈꯣꯏ ꯍꯧꯖꯤꯛꯃꯛ ꯋꯥ ꯇꯥꯟꯅꯔꯨꯁꯦꯅ ꯍꯥꯏ ꯑꯗꯨꯗꯒꯤꯗꯤ ꯃꯣꯏꯁꯦ ꯂꯥꯛꯑꯦ ꯑꯗꯨ ꯀꯅꯥꯅꯣꯅ ꯍꯪꯕ ꯀꯥꯟꯗ ꯉꯁꯥꯏꯒꯤ ꯑꯣꯖꯥꯗꯨꯗ ꯈꯨꯠꯂꯥꯏ ꯇꯝꯖꯒꯦꯅ ꯍꯥꯏꯖꯈꯤꯕ ꯃꯤꯁꯛꯇꯣ ꯑꯣꯏꯅꯔꯒ ꯂꯩꯔꯝꯃꯦ ꯑꯗꯨꯗ ꯍꯥꯏ ꯀꯩꯒꯤꯅꯣ ꯅꯪ ꯁꯨꯃꯥꯏꯅ ꯇꯧꯔꯤꯁꯦ? ꯍꯥꯏ ꯑꯩꯗꯤ ꯈꯨꯠꯂꯥꯏ ꯇꯝꯅꯤꯡꯃꯟꯗꯅ ꯇꯧꯕꯅꯦ ꯍꯥꯏ ꯅꯪꯅ ꯈ꯭ꯋꯥꯏꯗꯒꯤ ꯑꯍꯩꯕꯗꯤ ꯑꯣꯏꯔꯦ ꯑꯗꯨꯕꯨ ꯑꯩꯅ ꯃꯁꯤꯒꯤ ꯅꯨꯄꯥ ꯃꯣꯏ ꯃꯆꯤꯟ ꯃꯅꯥꯎ ꯃꯉꯥ ꯌꯥꯝꯕꯗ ꯋꯥꯁꯛ ꯑꯃ ꯁꯛꯈꯤ ꯑꯗꯨꯗꯤ ꯃꯥꯅ ꯈ꯭ꯋꯥꯏꯗꯒꯤ ꯍꯦꯟꯅ ꯍꯩꯊꯣꯏ ꯁꯤꯡꯊꯣꯏꯕ ꯑꯣꯏꯍꯟꯒꯅꯤꯅ ꯑꯗꯨꯒꯤ ꯋꯥꯁꯛꯇꯣ ꯅꯪꯅ ꯍꯦꯟꯅ ꯍꯩꯔꯕꯅꯤꯅ ꯅꯪꯅ ꯊꯨꯒꯥꯏꯔꯦ ꯉꯁꯤꯗꯤ꯫ ꯑꯗꯨꯅ ꯑꯩꯗꯤ ꯑꯣꯖꯥꯅꯤ ꯑꯣꯖꯥꯒꯤ ꯋꯥꯁꯛ ꯊꯨꯒꯥꯏꯕ ꯌꯥꯗꯦ ꯅꯪꯅ ꯑꯩꯕꯨ ꯇꯁꯦꯡꯅ ꯅꯤꯡꯖꯕ ꯑꯣꯏꯇꯥꯔꯒꯗꯤ ꯉꯁꯤꯗꯤ ꯑꯩꯉꯣꯟꯗ ꯅꯪꯒꯤ ꯈꯨꯕꯤꯗꯣ ꯅꯪꯒꯤ ꯌꯦꯠ ꯊꯪꯕ ꯈꯨꯠꯀꯤ ꯈꯨꯕꯤꯗꯣ ꯑꯩꯉꯣꯟꯗ ꯄꯤꯊꯣꯔꯛꯑꯣ ꯑꯣꯖꯥꯗ ꯀꯠꯄꯅꯦꯅ ꯈꯜꯂꯣ ꯑꯗꯨꯅ ꯅꯪꯒꯤ ꯈꯨꯠꯂꯥꯏ ꯇꯝꯕꯒꯤ ꯃꯃꯜ ꯁꯛꯅꯔꯁꯦꯅ ꯍꯥꯏ ꯃꯥꯁꯨ ꯍꯣꯏ ꯑꯩꯒꯤ ꯑꯣꯖꯥꯅꯤ ꯅꯍꯥꯛꯇꯤ ꯑꯩꯅ ꯀꯩꯗꯧꯕꯒꯤ ꯑꯩꯅ ꯀꯩꯗ ꯄꯤꯕ ꯉꯝꯃꯣꯏꯗꯣꯏꯅꯣ ꯅꯪꯉꯣꯡꯗ ꯑꯔꯩꯕꯄꯨꯝꯕ ꯄꯤꯕ ꯉꯝꯅꯤ ꯊꯋꯥꯏꯃꯛꯁꯨ ꯊꯥꯕ ꯉꯝꯒꯅꯤ ꯅꯃꯥꯡ ꯁꯤꯗ ꯅꯪꯒꯤꯗꯃꯛꯇꯅ ꯍꯥꯏ
ꯍꯥꯏ ꯎꯝ
ꯑꯗꯨꯒ ꯃꯥꯒꯤ ꯈꯨꯕꯤꯁꯦ ꯀꯛꯊꯠꯂꯒ ꯄꯤꯔꯦ ꯑꯣꯖꯥꯁꯤꯗ ꯑꯗꯨꯒꯤ ꯃꯇꯨꯡꯗꯒꯤꯗꯤ ꯃꯥꯒꯤ ꯍꯩꯊꯣꯏ ꯁꯤꯡꯊꯣꯏꯕꯗꯣ ꯍꯧꯖꯤꯛ ꯐꯥꯎꯗꯤ ꯑꯗꯨꯝ ꯂꯩꯔꯤ ꯐꯖꯅ ꯀꯥꯞꯄ ꯉꯝꯃꯤ ꯑꯗꯨ ꯑꯣꯏ ꯇꯥꯔꯒꯁꯨ ꯃꯥꯂꯦꯝ ꯇꯥꯏꯕꯪꯄꯥꯟꯁꯤꯗ ꯃꯥꯅ ꯈ꯭ꯋꯥꯏꯗꯒꯤ ꯍꯦꯟꯅ ꯍꯩ
ꯍꯩꯕ ꯍꯥꯢꯕꯁꯤ ꯑꯣꯏꯗ꯭ꯔꯦ ꯑꯗꯨꯗ ꯋꯥꯔꯤꯁꯤꯅ ꯀꯩꯗꯧꯒꯦꯗ ꯍꯥꯢꯅꯤꯡꯢꯁꯦ ꯊꯥꯢꯅꯒꯤ ꯃꯇꯝꯗ ꯑꯇꯣꯟ ꯖꯥꯠ ꯑꯋꯥꯡꯕꯖꯥꯠ ꯑꯗꯨꯃꯥꯏꯅ ꯈꯦꯠꯅꯕ ꯂꯩꯕꯒꯤ ꯇ ꯐꯂ
ꯑꯗꯨꯒ ꯑꯇꯣꯟꯅ ꯖꯥꯠꯇꯁꯨ ꯈ꯭ꯋꯥꯏꯗꯒꯤ ꯇꯧꯕ ꯉꯝꯕ ꯃꯤ ꯃꯌꯥꯝ ꯑꯃ ꯅꯥꯔꯛꯇ ꯁꯥꯠꯄ ꯂꯌꯥꯝꯒꯨꯝ ꯂꯣꯠꯂꯒ ꯂꯩ ꯃꯣꯏꯁꯤꯡꯁꯤꯗ ꯃꯍꯩ ꯃꯍꯩꯒꯤ ꯃꯉꯥꯡꯁꯦ ꯐꯖꯅ ꯄꯤꯕꯤꯗꯕꯗꯒꯤ ꯃꯣꯏꯒꯤ ꯃꯇꯤꯛ ꯃꯊꯥꯎꯅꯁꯦ ꯎꯠꯊꯣꯛꯄ ꯉꯝꯗꯕꯅꯤ ꯍꯥꯏꯕꯁꯦ ꯎꯠꯂꯤ ꯏꯅꯥꯛ ꯈꯨꯟꯕ ꯃꯆꯥ ꯈꯛꯇꯅ ꯑꯍꯩꯕ ꯅꯠꯇꯦ ꯂꯥꯏꯔꯕꯁꯤꯡꯒꯤ ꯃꯔꯛꯇꯁꯨ ꯌꯥꯝꯅ ꯍꯦꯟꯅ ꯆꯪꯈꯣꯟꯕ ꯃꯆꯥ ꯁꯤ ꯃꯌꯥꯝ ꯌꯥꯎꯌꯦ ꯍꯥꯏꯕꯗꯤ